ꯍꯜꯂꯣ
ꯀꯩꯗꯧꯔꯝꯃꯤꯅꯣ ꯍꯧꯖꯤꯛꯁꯤꯕꯣ
ꯑꯩꯁꯦ ꯉꯍꯥꯛꯇꯪ ꯄꯣꯊꯥꯒꯦꯅꯦ ꯍꯤꯄꯝꯕꯅꯦ
ꯁꯨꯃꯥꯏꯅ ꯆꯥꯛꯆꯥ ꯇꯣꯛꯄꯩ ꯉꯥꯏꯍꯥꯛ ꯇꯥꯜꯂꯛꯀꯤ ꯂꯣꯏꯔꯒ ꯊꯕꯛ ꯏꯪꯈꯥꯡ ꯆꯠꯂꯀꯥꯟꯗꯗꯤ ꯁꯨꯝ ꯍꯩ ꯔꯥꯒꯗꯣ ꯃꯔꯛꯇꯗ ꯆꯥꯅꯤꯡꯉꯛꯇ꯭ꯔꯣ ꯑꯩꯗꯣ ꯑꯩꯗꯤ ꯍꯩ ꯆꯥꯕꯁꯤ ꯌꯥ ꯀꯨꯝꯕꯅ ꯍꯦꯛꯇ ꯍꯥꯜꯂꯦ ꯑꯗꯨ ꯗꯥ ꯇꯣꯟ ꯅꯣꯏꯗꯤ ꯀꯩꯝ ꯇꯧꯗ꯭ꯔꯣ
ꯃꯍꯤꯒꯨꯝꯕ ꯃꯍꯤꯒꯨꯝꯕ ꯁꯨꯝꯃꯒ ꯆꯤꯅꯤ ꯈꯔ ꯊꯥꯛꯑꯒ ꯇꯧꯔꯒ ꯊꯛꯄꯗꯣ ꯑꯗꯨꯒꯨꯝꯕꯕꯨꯗꯤ ꯉꯝꯃꯦꯕꯀꯣ ꯑꯗꯨꯒ ꯍꯩ ꯑꯣꯏꯅ ꯄꯨꯔꯥ ꯑꯣꯏꯅ ꯇ ꯁꯥꯏꯕꯗꯨꯗꯤ ꯌꯥ ꯌꯥꯝ ꯀꯨꯝꯃꯦ ꯑꯗꯨꯏꯗꯨꯅ ꯑꯩ ꯌꯥ ꯀꯨꯝꯕꯁꯦ ꯀꯩꯅꯣꯁꯦ ꯌꯥ ꯀꯨꯝꯕꯁꯦ ꯐꯅꯕꯒꯤ ꯀꯣꯜꯒꯦꯠ ꯁꯦ ꯑꯃ ꯐꯥꯔꯃꯥꯁꯤꯗꯒꯤ ꯁꯦꯟ ꯁꯣꯟꯇꯦꯠ ꯀꯦꯅ ꯁꯦꯟꯁꯣꯗꯦꯟ ꯀꯦꯅ ꯑꯃ ꯂꯩꯌꯦꯕꯀꯣ ꯑꯗꯨꯗꯣ ꯗꯣꯛꯇꯔꯅ ꯍꯥꯏꯔꯛꯄꯅꯦꯕ ꯑꯗꯨ ꯁꯦꯡꯉꯣ ꯑꯗꯨ ꯅꯪ ꯌꯥꯍꯥꯛꯀꯨꯝꯕ ꯈꯔ ꯐꯅꯤꯅ ꯑꯗꯨꯃꯥꯏꯅ ꯇꯧꯔꯀꯥꯟꯗꯕꯨꯗꯤ ꯁꯦꯡꯉꯦꯕ ꯀꯣ ꯈꯔ ꯃꯈꯩꯕꯨꯗꯤ ꯐꯩ ꯑꯗꯨꯒ ꯄꯨꯔꯥꯅ ꯐꯕꯗꯤ ꯐꯠꯇꯦ ꯑꯗꯨꯒ ꯀꯩꯅꯣꯒꯨꯝꯕꯗꯤ ꯃꯍꯤꯒꯨꯝꯕ ꯊꯛꯄꯗꯗꯤ ꯀꯩꯁꯨ ꯀꯥꯏꯗꯕ ꯆꯥꯕꯗꯤ ꯉꯝꯗꯦ
ꯑꯩꯁꯨ ꯃꯍꯤ ꯊꯛꯄꯗꯤ ꯑꯗꯨꯝ ꯉꯝꯃꯦ ꯑꯗꯨꯒ ꯍꯦꯛ ꯁꯨꯝ ꯑꯩꯈꯣꯏ ꯆꯣꯔ ꯐꯣꯟ ꯑꯃ ꯑꯣꯏꯔꯒꯁꯨ ꯍꯩ ꯑꯃ ꯁꯤꯟꯕꯒꯁꯨ ꯃꯁꯨꯡ ꯑꯃꯝꯇꯪꯒ ꯆꯥꯕ ꯌꯥꯝ ꯊꯨꯅ ꯌꯥ ꯀꯨꯝꯕ ꯈꯣꯠꯄꯁꯨ ꯌꯥꯝ ꯇꯧꯒꯜꯂꯦꯕ ꯑꯗꯨꯕꯨꯗꯤ ꯌꯥꯒꯤ ꯑꯦꯅꯥꯃꯦꯟꯁꯦ ꯄꯥꯕꯩ ꯑꯣꯏꯔꯝꯅꯤꯅ ꯈꯜꯂꯦꯕꯀꯣ
ꯑꯗꯨꯒꯤ ꯄꯥꯕꯒꯤꯅꯦ ꯌꯥꯒꯤ ꯑꯦꯅꯥꯃꯦꯟꯗꯣ ꯑꯩꯈꯣꯏꯅꯅꯦ ꯕ꯭ꯔꯁ ꯇꯧꯕ ꯃꯠ ꯃꯇꯝꯗ ꯑꯩꯈꯣꯏꯅ ꯕ꯭ꯔꯁꯁꯦ ꯌꯥꯝꯅ ꯊꯣꯠꯅ ꯌꯥꯝ ꯊꯣꯠꯅ ꯍꯥꯏꯕꯗꯤ ꯌꯥꯝ ꯇꯞꯅ ꯎꯝ ꯇꯞꯂꯤ ꯁꯥꯔꯤ ꯇꯧꯔꯒ ꯑꯩꯈꯣꯏꯅ ꯌꯥꯁꯦ ꯁꯦꯡꯕꯤꯒꯗꯧꯕꯅꯦꯕ ꯑꯗ ꯑꯩꯈꯣꯏꯅ ꯌꯥꯁꯦ ꯑꯗꯨꯃꯥꯏꯅ ꯁꯦꯡꯉꯒꯗꯤ ꯌꯥꯁꯦ ꯑꯩꯈꯣꯏꯒꯤ ꯉꯧꯔꯣꯏ ꯅꯠꯇ꯭ꯔꯒ ꯌꯥꯁꯦ ꯆꯨꯁꯟꯕ ꯀꯣꯛꯑꯦꯅ ꯑꯩꯈꯣꯏꯅ ꯌꯥꯁꯦ ꯊꯦꯡꯕ ꯃꯇꯝꯗ ꯕ꯭ꯔꯁꯁꯤ ꯌꯥꯝ ꯀꯟꯅ ꯀꯟꯅ ꯇꯛꯈꯥꯏꯗ꯭ꯔꯥ ꯑꯗꯨꯒꯤ ꯇꯛꯈꯥꯏꯕꯁꯦ ꯌꯥꯝ ꯐꯠꯇꯦ ꯍꯥꯏꯕ ꯁꯤꯁꯤꯅ ꯃꯥꯒꯤ ꯌꯥꯒꯤ ꯑꯦꯅꯥꯃꯦꯟꯁꯨ ꯑꯝ ꯀꯩꯅꯣ ꯍꯥꯏꯅꯤ ꯃꯥ ꯆꯥꯡꯗꯣ ꯍꯟꯊꯔꯛꯀꯥꯟꯗ ꯌꯥꯁꯦ ꯀꯨꯝꯃꯛꯏꯅꯦꯕ ꯑꯗꯣ ꯑꯗꯨꯒꯤ ꯑꯗꯨꯒꯤ ꯄꯣꯠꯇꯣ ꯑꯩꯈꯣꯏꯅ ꯁꯨꯝ ꯈꯪꯗꯕꯅꯤꯅꯅꯦ ꯑꯁꯤ ꯌꯥꯝ ꯌꯥꯝ ꯀꯟꯅ ꯇꯛꯑꯒꯗꯤ ꯌꯥꯁꯦ ꯂꯪꯗꯣꯏꯅꯤ ꯀꯥꯏꯅ ꯑꯗꯨꯒꯤ ꯋꯥꯈꯜꯂꯣꯟꯗ ꯑꯗꯨꯝ ꯃꯌꯥꯝꯁꯦ ꯇꯧꯅꯕꯒꯤꯅꯦꯕ ꯁꯣꯛꯏꯕ ꯃꯌꯥꯝꯁꯦ
ꯑꯁ ꯑꯗꯨꯅ ꯑꯣꯏꯕ ꯇꯥꯏꯌꯦ ꯑꯩꯁꯦ ꯁꯨꯝ ꯀ꯭ꯋꯥ ꯅꯨꯡ ꯃꯔꯛꯇ ꯆꯥꯕ ꯈꯣꯠꯄ ꯇꯧꯕꯅꯤꯅ ꯑꯩꯁꯨ ꯑꯁ ꯀꯣꯛꯅꯕ ꯑꯗꯨꯝ ꯇꯥꯌ ꯑꯩꯈꯣꯏꯗꯤ ꯈꯪꯗꯕꯅꯤ ꯀꯟ ꯀꯟꯅꯒ ꯇꯛꯏꯕꯅꯦ ꯑꯗꯨ ꯁꯣꯏꯔꯝ ꯕꯖꯥꯔ ꯑꯣꯏ ꯑꯣꯏꯔꯦꯗꯅ
ꯃꯥꯅꯦ ꯑꯩꯁꯨ ꯗꯣꯛꯇꯔ ꯌꯦꯡꯉꯀꯥꯟꯗꯅꯦ ꯗꯣꯛꯇꯔꯅ ꯍꯥꯏꯔꯛꯄꯗꯒꯤ ꯈꯪꯉꯤꯅꯦꯕ ꯑꯩꯅꯥ ꯕ꯭ꯔꯁ ꯇꯧꯕ ꯃꯇꯝꯗ ꯕ꯭ꯔꯁꯁꯦ ꯌꯥꯝꯅ ꯇꯞꯅ ꯇꯞꯅ ꯇꯧꯔꯒ ꯁꯦꯡꯕꯤꯒꯗꯕꯅꯤ ꯑꯗꯨꯒ ꯕ꯭ꯔꯁ ꯀꯟꯅ ꯀꯟꯅ ꯇꯛꯑꯒ ꯌꯥꯗ ꯌꯥꯁꯦ ꯌꯥꯝꯅ ꯁꯣꯛꯏ ꯌꯥ ꯀꯨꯝꯕ ꯍꯦꯜꯂꯤ ꯈꯣꯠꯂꯤ ꯃꯥꯏ ꯑꯦꯅꯥꯏꯟꯃꯦꯟꯗꯣ ꯄꯥꯊꯔꯛꯀꯗꯣꯏꯅꯤ ꯀꯥꯏꯅ ꯑꯗꯨꯃꯥꯏꯅ ꯍꯥꯏꯔꯛꯄꯗꯒꯤ ꯑꯩꯁꯨ ꯈꯪꯕꯅꯤꯅ ꯍꯥꯟꯅꯗꯤ ꯈꯪꯗꯕꯅꯤꯅ ꯀꯟ ꯀꯟꯅ ꯇꯛꯈꯥꯏꯔꯒ ꯌꯥꯜꯂꯪꯗꯣꯔꯔꯕꯅꯤꯅ ꯇꯧꯔꯨꯔ ꯂꯩꯔꯝꯃꯤꯅꯦ ꯑꯩꯁꯨ
ꯎꯝ ꯑꯁ ꯑꯗꯣ ꯉꯥꯏꯍꯥꯛꯇꯪꯒꯤ ꯃꯃꯥꯡꯗ ꯑꯩꯈꯣꯏꯔꯣꯝꯗ ꯅꯣꯡ ꯌꯥꯝ ꯀꯟꯅ ꯆꯨꯒꯤꯌ ꯗꯥꯇꯣꯟ ꯇꯨꯂꯔꯣꯝꯗꯗꯤ ꯆꯨꯔꯝꯗ꯭ꯔꯣ
ꯑꯩꯈꯣꯏꯁꯦ ꯆꯨꯏꯌꯦ ꯅꯣꯡ ꯆꯨꯕꯗꯨꯅ ꯑꯩꯈꯣꯏꯒꯤ ꯀꯩꯅꯣ ꯍꯣꯔꯦꯟ ꯊꯕꯛ ꯁꯨꯕꯁꯤꯡꯗꯣ ꯌꯥꯗ꯭ꯔꯥ ꯌꯥꯔꯣꯏꯗ꯭ꯔꯥ ꯈꯪꯗꯦ ꯏꯁꯤꯡꯗꯣ ꯂꯣꯏꯅꯃꯛ ꯊꯨꯝꯃꯒ ꯂꯩꯁꯟꯈ꯭ꯔꯦꯕ ꯉꯔꯥꯡ ꯃꯣꯏꯅ ꯋꯥꯟ ꯐꯥꯏꯚ ꯇꯦꯟ ꯊꯥꯕꯒꯤ ꯃꯐꯝꯁꯤꯡꯗꯣ ꯏꯁꯤꯡ ꯂꯣꯏ ꯊꯨꯝꯃ ꯂꯩꯈ꯭ꯔꯦꯕ ꯑꯗꯨ ꯆꯤꯊꯣꯛꯐꯝꯗꯣ ꯃꯣꯔ ꯍꯣꯔꯦꯟ ꯑꯩꯈꯣꯏꯒꯤ ꯀꯩꯅꯣꯗꯣ ꯐꯥꯠꯇꯣꯛꯑꯀꯥꯟꯗ ꯂꯩꯕꯥꯛꯁꯤꯡꯗꯣ ꯈꯔ ꯈꯣꯠꯇꯣꯛꯑꯒ ꯆꯤꯊꯣꯛꯄ ꯌꯥꯒꯗ꯭ꯔꯥ ꯈꯪꯗꯦ ꯅꯠꯇ꯭ꯔꯒ ꯃꯣꯏ ꯄꯥꯇꯦꯟ ꯇꯧꯔ ꯀꯟꯗꯣꯏꯔꯃ ꯇꯧꯔꯅꯤ ꯉꯥꯏꯍꯥꯛꯇꯪ ꯆꯨꯕꯗꯨꯗ ꯑꯩꯈꯣꯏꯒꯤ ꯒꯦꯠ ꯃꯆꯤꯟꯒꯗꯣ ꯊꯣꯡꯒꯥꯥꯟ ꯃꯆꯤꯟꯒꯗꯣ ꯂꯣꯏꯅ ꯊꯨꯝꯈ꯭ꯔꯦ ꯍꯧꯖꯤꯛ ꯑꯩꯁꯨ ꯈꯪꯗꯕꯅꯦꯕ ꯑꯩꯁꯨ ꯏꯁꯤꯡ ꯊꯨꯝꯃꯦꯗꯣ ꯈꯪꯗꯕꯅꯦꯕꯀꯣ ꯍꯧꯖꯤꯛꯇ ꯑꯦꯃꯥꯖꯣꯟꯗꯒꯤ ꯉꯍꯥꯟ ꯀꯩꯅꯣꯒꯤ ꯑꯩꯈꯣꯏꯕꯤ ꯑꯃꯒꯤ ꯃꯥꯒꯤ ꯐꯦꯁꯋꯥꯁ ꯑꯃ ꯆꯦꯟꯒꯤꯕꯅꯦ ꯊꯥ ꯑꯃ ꯍꯦꯜꯂꯕꯅꯦ ꯑꯗꯨ ꯉꯁꯤ ꯂꯥꯛꯑꯦꯅ ꯑꯩꯉꯣꯟꯗ ꯐꯣꯟ ꯍꯟꯖꯤꯟ ꯍꯟꯖꯤꯟ ꯇꯧꯔꯛꯏꯦ ꯑꯩꯗ ꯐꯣꯟꯁꯨ ꯄꯥꯏꯍꯧꯗ꯭ꯔꯕ ꯁꯨꯝ ꯅꯥꯀꯟꯗ ꯊꯕꯛ ꯇꯧꯔꯤꯉꯩꯗ ꯑꯗꯨꯒ ꯑꯩꯈꯣꯏ ꯕꯦꯝꯃꯁꯨ ꯃꯥꯁꯨ ꯉꯁꯤꯁꯦ ꯑꯍꯥꯟꯕ ꯁ꯭ꯀꯨꯜ ꯀꯥꯕ ꯍꯧꯕꯅꯤꯅ ꯃꯣꯏꯒꯤ ꯁ꯭ꯀꯨꯜꯗꯣ ꯉꯁꯤ ꯁꯨꯇꯤ ꯉꯟꯅ ꯊꯥꯔꯛꯄ ꯍꯥꯕ ꯍꯣꯂꯤꯗꯦ ꯇꯧꯕ ꯑꯗꯨꯒꯤ ꯇꯧꯕꯗꯨꯗ ꯃꯥꯁꯤꯅ ꯃꯊꯤ ꯍꯣꯡꯗꯣꯛꯑꯀꯥꯟꯗ ꯐꯣꯜ ꯂꯛꯑꯦꯅ ꯇꯧꯕꯗꯨꯗ ꯃꯥꯁꯦ ꯐꯣꯟꯗꯨ ꯄꯨꯔꯒ ꯑꯩꯅ ꯑꯩꯉꯣꯟꯗ ꯑꯩ ꯅꯥꯛꯇ ꯊꯤꯜꯂꯛꯄꯁꯤꯗ ꯑꯩꯅ ꯑꯩꯈꯣꯏꯒꯤꯗꯤ ꯀꯥꯔꯠ ꯖꯥꯂꯦꯃꯥ ꯔꯥꯎꯟ ꯑꯩꯈꯣꯏꯒꯤ ꯎꯡꯉꯒ ꯀꯣꯏꯁꯤꯜꯂꯒ ꯑꯃꯗ ꯆꯠꯂꯁꯨ ꯑꯃꯗ ꯆꯠꯂꯁꯨ ꯐꯥꯎ ꯌꯥꯗ꯭ꯔꯥ ꯑꯗꯨꯒꯤ ꯑꯗꯨꯒꯤ ꯇꯧꯕꯗꯨꯗꯅꯦ ꯃꯥꯅꯅꯦ ꯃꯥꯅ ꯃꯈꯥꯔꯣꯝꯗꯒꯤ ꯑꯃꯨꯛ ꯂꯥꯛꯑꯦ ꯑꯩꯅ ꯑꯋꯥꯕꯝꯗꯒꯤ ꯑꯃꯨꯛ ꯂꯥꯛꯑꯦ ꯑꯗꯨꯃꯥꯏꯅ ꯇꯧꯔ ꯏꯕꯥꯅꯤꯁꯦ ꯔꯥꯎꯟꯁꯦ ꯆꯠꯅ ꯆꯠꯅ ꯂꯩꯔꯔꯕ ꯑꯗ ꯀꯣꯟꯅ ꯑꯩꯅ ꯂꯥꯎꯔꯀꯥꯟꯗ ꯑꯩ ꯁꯣꯝꯅ ꯂꯥꯛꯑꯦ ꯁꯣꯝꯅ ꯂꯥꯛꯑꯦ ꯇꯧꯔꯀꯥꯟꯗ ꯃꯥꯏꯁꯦ ꯊꯦꯡꯅꯔꯦ ꯑꯗꯨꯗꯨꯒ ꯍꯧꯖꯤꯛꯀꯤ ꯑꯦꯃꯥꯖꯣꯟꯒꯤ ꯃꯤꯗꯣ ꯀꯩꯅꯣ ꯑꯣꯏ ꯂꯩꯔꯝꯃꯦꯕ ꯐꯣꯟ ꯇꯧꯔꯛꯏꯗꯣ ꯑꯗ ꯑꯩꯅ ꯀꯣꯜ ꯕꯦꯛ ꯇꯧꯔꯀꯥꯟꯗ ꯃꯥꯁꯨ ꯑꯃꯨꯛ ꯕꯤꯖꯤꯅ ꯇꯧꯈ꯭ꯔꯦꯕ ꯕꯤꯖꯤ ꯇꯧꯔꯛꯄꯗꯒꯤꯗꯤ ꯑꯩꯅ ꯀꯣꯜꯁꯦ ꯐꯠ ꯑꯃꯨꯛ ꯇꯧꯁꯜꯂꯦ ꯑꯃꯨꯛꯀꯁꯨ ꯑꯗꯨꯗ ꯃꯥꯁꯦ ꯐꯣꯟ ꯑꯃꯨꯛꯁꯨ ꯌꯥꯗ꯭ꯔꯦ ꯑꯗꯒꯤ ꯑꯩꯅ ꯊꯣꯡꯀꯥꯟꯗ ꯄꯨꯔꯥ ꯆꯦꯟꯊꯣꯛꯑꯀꯥꯟꯗ ꯑꯗꯨꯗꯣ ꯎꯕ꯭ꯔꯅꯤ ꯏꯁꯤꯡ ꯆꯥꯎꯥꯎꯔꯝꯃꯦꯗ ꯅꯪꯕꯨꯗꯤ ꯅꯪ ꯍꯧꯔꯦ ꯄꯣꯠꯇꯣ ꯂꯧꯕ ꯆꯪꯉꯦ ꯍꯥꯏꯠꯇ꯭ꯔ ꯑꯣ ꯍꯟꯗꯛꯇꯣ ꯃꯣꯏ ꯀꯩꯅꯣ ꯕ꯭ꯂꯣꯀꯦꯠ ꯇꯧꯋꯦꯅ ꯍꯥꯏꯌꯦꯕꯀꯣ ꯂꯝꯕꯤ ꯊꯤꯡꯉꯦꯅ ꯊꯤꯡꯕꯗꯨꯒꯤ ꯇꯧꯕꯗꯨꯗ ꯄꯣꯠ ꯆꯩꯁꯤꯡꯗꯣ ꯑꯃꯠꯇ ꯌꯧꯔꯛꯇꯕ ꯑꯗꯨꯗꯨꯒꯤꯅꯦꯕ ꯃꯃꯥꯡꯒꯤꯗ ꯑꯩꯅ ꯑꯩꯒꯤꯁꯨ ꯐꯦꯁꯋꯥꯁ ꯑꯃ ꯆꯦꯜꯂꯦꯕ ꯑꯗꯨꯁꯨꯅꯦ ꯊꯥ ꯑꯃ ꯈꯤꯇꯪ ꯍꯦꯟꯅ ꯆꯪꯉꯦ ꯉꯍꯥꯟꯈꯣꯏꯗꯤ ꯍꯞꯇꯥ ꯑꯃꯗꯤ ꯍꯦꯟꯅ ꯆꯪꯗꯕꯅꯦꯕ ꯑꯗꯣ ꯍꯟꯗꯛꯇꯤ ꯊꯥ ꯑꯃ ꯑꯃ ꯑꯃ ꯃꯌꯥ ꯆꯪꯉꯤ ꯇꯧꯔꯤꯁꯦ ꯒ꯭ꯌꯥꯟ ꯇꯥꯗꯦ
ꯑꯣ ꯃꯣꯏꯒꯤ ꯑꯃꯨꯛꯃꯨꯛ ꯂꯩꯔꯝꯒꯅꯤꯌꯦ ꯍꯥꯏꯕ ꯁꯨꯝ ꯐꯔꯛ ꯇꯥꯔꯛꯄ ꯇꯥꯔꯛꯇꯕ ꯉꯔꯥꯡ ꯊꯣꯡꯒꯅꯤ ꯑꯗꯣ ꯉꯔꯥꯡꯗꯤ ꯅꯨꯡꯗꯥꯡꯋꯥꯏꯔꯝ ꯑꯃꯔꯛꯄꯗ ꯑꯁꯣꯝ ꯀꯋꯥꯔ ꯀꯩꯅꯔꯣꯝꯗ ꯊꯣꯛꯎꯕ꯭ꯔꯣ ꯊꯣꯛꯇꯕ꯭ꯔꯣ ꯇꯥꯇꯣꯟ ꯍꯥꯛ ꯊꯣꯛ ꯅꯣꯏ
ꯑꯩ ꯉꯔꯥꯡꯗꯤ ꯁꯣꯔꯣꯛ ꯊꯣꯛꯇꯦ ꯑꯩꯈꯣꯏ ꯗꯗꯥ ꯑꯣꯏꯅ ꯆꯠꯂꯦ ꯀꯩꯅꯣꯗꯣ ꯃꯃꯤꯁꯨ ꯃꯁꯥ ꯉꯝꯗꯕꯒꯤ ꯂꯩꯕꯗꯨꯗ ꯑꯩꯅ ꯑꯩ ꯑꯣꯏꯅ ꯂꯣꯏꯅꯃꯛ ꯏꯃꯨꯡꯒꯤ ꯀꯩꯀꯥꯗ ꯇꯥꯍꯧꯔꯒꯦ ꯗꯗꯥꯅ ꯉꯥꯏꯍꯥꯛꯇꯪ ꯆꯠꯄꯤꯔꯨꯔꯣꯅ ꯍꯥꯏꯕꯗ ꯃꯥꯅ ꯍꯣꯏ ꯍꯣꯏ ꯍꯥꯏꯔꯒ ꯆꯠ ꯈ꯭ꯔꯕ ꯑꯗꯨꯒ ꯑꯩꯅ ꯑꯗꯨꯝ ꯆꯥꯛꯈꯨꯝ ꯀꯩꯀꯥꯒꯤ ꯊꯕꯛꯇꯣ ꯇꯥꯍꯧꯔꯕ ꯑꯗꯨ ꯉꯁꯤꯗꯤ ꯍꯣꯔꯦꯟ ꯑꯩꯅ ꯑꯗꯨꯝ ꯆꯠꯄꯁꯨ ꯌꯥꯏ
ꯎꯝꯝ ꯑꯩꯁꯨ ꯆꯠꯇꯣꯏꯅꯦ ꯉꯔꯥꯡꯗꯣ ꯍꯥꯆꯧ ꯊꯦꯡꯅꯔꯦ ꯑꯩꯅ ꯑꯃꯨꯛ ꯐꯣꯟ ꯇꯧꯔꯒ ꯄꯥꯎ ꯐꯥꯎꯅꯗꯅ ꯑꯗꯨꯒ ꯃꯥꯁꯦ ꯐꯨꯠꯕꯣꯜ ꯁꯥꯟꯅꯕ ꯌꯦꯡꯉꯤꯅ ꯍꯥꯏꯔꯛꯄ ꯑꯗꯨꯒ ꯐꯨꯠꯕꯣꯜ ꯁꯥꯟꯅꯕ ꯃꯐꯝꯗ ꯆꯠꯂꯦ ꯊꯣꯛꯂꯛꯑꯦ ꯑꯗꯨꯒ ꯑꯩꯈꯣꯏ ꯗꯨꯀꯥꯟ ꯑꯃꯗ ꯆꯠꯃꯤꯟꯔꯨꯔꯦ ꯍꯜꯂꯛꯑꯒ ꯃꯥꯒꯤ ꯑ ꯑ ꯑ ꯑ ꯅꯨꯃꯤꯠ ꯇꯔꯥꯅꯤꯒꯤ ꯑꯃ ꯄꯤꯔꯝꯃꯦ ꯑꯗꯨꯒ ꯑꯗꯨꯗꯤ ꯂꯣꯏꯔꯛꯇꯧꯔꯦ ꯑꯗꯨ ꯍꯦꯛ ꯂꯣꯏꯕꯒ ꯑꯃ ꯈꯔ ꯋꯥꯠꯂꯤꯌꯦ ꯅꯜꯂꯒ ꯂꯩꯕ ꯑꯃ ꯑꯗꯨꯁꯨ ꯑꯃꯨꯛ ꯂꯣꯏꯊꯣꯛꯑꯒꯦ ꯑꯗꯨꯒ ꯑꯃꯨꯛ ꯀꯩꯅꯣ ꯇꯧꯅꯕꯅ ꯍꯥꯏꯔꯛꯄꯗꯒꯤ ꯒ꯭ꯌꯥꯟ ꯇꯥꯅꯔꯒ ꯀꯩꯅꯣ ꯃꯥꯁꯨ ꯉꯔꯥꯡ ꯃꯥꯏ ꯒꯥꯔꯤ ꯑꯃꯟꯕꯗꯨ ꯇꯧꯔꯒ ꯊꯣꯛ ꯂꯛꯑꯝꯃꯦ ꯊꯥꯎ ꯌꯥꯎ ꯌꯥꯎꯗꯦ ꯇꯧꯕꯗꯒꯤ ꯃꯇꯦꯛ ꯑꯃꯈꯛꯇ ꯐꯨꯠꯕꯣꯝ ꯌꯦꯡꯐꯝꯗꯒꯤ ꯊꯣꯛꯂꯛꯑꯒ ꯑꯩꯈꯣꯏꯁꯦ ꯃꯥꯏ ꯈꯪꯗꯅꯕ ꯗꯨꯀꯥꯟ ꯑ ꯑꯃꯗ ꯑꯩꯈꯣꯏ ꯆꯪꯉꯨꯔꯦ ꯊꯣꯛꯉꯀꯥꯟꯁꯤꯗ ꯄꯩꯁꯥ ꯅꯨꯡꯁꯥ ꯄꯤꯅꯔꯦ ꯃꯥꯅ ꯑꯩꯉꯣꯟꯗ ꯄꯤꯔꯝꯃꯒ ꯑꯗꯨꯒ ꯉꯥꯏꯍꯥꯛ ꯊꯣꯛꯂꯝ ꯇꯥꯏꯃꯤꯡꯗ ꯅꯣꯡꯃꯨꯛ ꯆꯨꯔꯛꯑꯦꯅꯦ ꯗꯨꯀꯥꯟꯁꯤꯗ ꯉꯔꯥꯡꯁꯦ ꯉꯥꯏꯍꯥꯛꯇꯪ ꯀꯨꯏꯗꯕꯤꯗ ꯗꯨꯀꯥꯟ ꯃꯆꯦꯗ ꯑꯃꯝꯗ ꯂꯦꯞꯄꯦ ꯑꯗꯨꯒ ꯈꯤꯇꯪ ꯄꯥꯊꯛꯄ ꯇꯥꯏꯃꯤꯡꯗ ꯗꯥ ꯆꯧ ꯅꯝꯁꯨ ꯆꯠꯍꯧꯔꯣꯏ ꯑꯩ ꯆꯠꯂꯒꯦ ꯍꯥꯏꯔꯒ ꯑꯗꯨꯝ ꯍꯥꯏꯗꯣꯛꯅꯔꯒ ꯂꯥꯛꯑꯒ ꯑꯩꯁꯨ ꯀꯩꯅꯣꯅꯦꯕ ꯉꯔꯥꯡꯒꯤꯗꯣ ꯍꯦꯛ ꯍꯜꯂꯛꯄꯒ ꯅꯨꯃꯤꯗꯥꯡ ꯆꯥꯛ ꯏꯁꯤꯡ ꯆꯥꯕ ꯑꯗꯨꯝ ꯑꯩꯁ ꯐꯃꯨꯡꯗ ꯂꯩꯕꯗ ꯑꯗꯨꯝ ꯇꯨꯝꯊꯈꯤꯕ ꯈꯪꯍꯧꯗ꯭ꯔꯦꯕ ꯑꯗꯨꯗꯅꯦꯕ ꯗꯥꯛꯇꯣ ꯅꯪ ꯉꯔꯥꯡ ꯐꯣꯟ ꯇꯧꯔꯛꯏꯗꯣ ꯑꯩꯅ ꯀꯣꯟꯅ ꯄꯥꯏꯔꯛꯏꯗꯣ ꯇꯨꯝꯊꯔꯨꯔꯕꯅꯦꯕ ꯑꯗꯨꯗꯣ ꯏꯁꯥ
ꯑꯗꯨꯝ ꯅꯍꯥꯟꯈꯣꯏꯗꯤ ꯐꯦꯁꯕꯨꯛꯇ ꯀꯩꯗꯣ ꯑꯣꯟꯂꯥꯏꯟ ꯌꯥꯝ ꯀꯨꯏ ꯀꯨꯏ ꯂꯩꯒꯟꯕꯅꯤ ꯃꯍꯥꯛ ꯉꯁꯤ ꯑꯩꯅ ꯐꯣꯟ ꯇꯧꯕꯗ ꯁꯨꯄꯥꯏ ꯄꯥꯏꯔꯛꯇ꯭ꯔꯤꯁꯤꯕꯨ ꯀꯩꯗꯧꯔꯖꯥꯠꯅꯣ ꯍꯥꯏꯅ ꯈꯜꯂꯤꯅꯦꯕ ꯑꯗꯨꯒ ꯅꯪꯅ ꯀꯣꯟꯅ ꯉꯍꯥꯡ ꯉꯇꯇꯝ ꯃꯦꯜꯗ ꯃꯦꯁꯦꯖ ꯂꯥꯛꯑꯦꯗꯅ ꯑꯗꯨꯗ ꯑꯩꯁꯨ ꯈꯪꯉꯤꯅꯦꯕ ꯅꯍꯥꯟꯁꯨ ꯑꯩꯈꯣꯏꯗꯣ ꯀꯋꯥ ꯄꯨꯈ꯭ꯔꯤꯁꯨ ꯑꯩꯈꯣꯏꯗꯣ ꯉꯥ ꯐꯥꯥꯁꯦꯅ ꯍꯥꯏꯅꯕꯗꯣ ꯍꯧꯖꯤꯛ ꯃꯣꯏ ꯅꯨꯡꯗꯥꯡ ꯅꯨꯡꯗꯥꯡ ꯐꯥꯕꯗꯣ ꯐꯥꯔꯤꯕ꯭ꯔꯥ ꯈꯪꯗꯦ ꯅꯍꯥꯟꯒꯤ ꯃꯨꯀꯥ ꯉꯥꯗꯣ ꯌꯥꯝ ꯐꯖꯗ꯭ꯔꯅꯦ
ꯐꯖꯩ ꯑꯗꯣ ꯀꯩꯅꯣ ꯇꯧꯁꯤꯔꯣ ꯅꯠꯇ꯭ꯔꯒ ꯃꯤꯗꯣ ꯍꯧꯖꯤꯛ ꯐꯥꯅꯕꯒꯤ ꯃꯃꯤ ꯑꯣꯏꯕ ꯍꯥꯏꯕꯗꯤ ꯐꯥꯔꯤ ꯍꯥꯏꯕꯗꯣ ꯈꯪꯉꯒꯗꯤ ꯗꯤ ꯑꯝꯇ ꯐꯥꯁꯤꯔꯣ ꯀꯩꯅꯣ ꯇꯧꯔꯒ ꯆꯦꯡꯀꯨꯞ ꯑꯃ ꯉꯧꯔꯒ ꯇꯣ ꯊꯥꯖꯔ ꯐ ꯍꯥꯏꯕꯗꯣ ꯍꯥꯏꯗꯤ ꯃꯤ ꯃꯌꯥꯝ ꯐꯥꯔꯕ ꯑꯩꯁꯦ ꯁꯨꯝ ꯅꯨꯡꯇꯤꯒꯤ ꯐꯥꯔꯛꯑꯒꯗꯤ ꯑꯃꯨꯛ ꯉꯥꯗꯣ ꯃꯁꯤꯡ ꯃꯁꯤꯡ ꯍꯟꯊꯔꯛꯇꯣꯏꯅꯤ ꯂꯩꯕꯨ ꯂꯩꯔꯝꯒꯗ꯭ꯔꯥ ꯈꯪꯗꯤ ꯃꯨꯀꯥ ꯉꯥꯛ ꯂꯩꯔꯝꯈꯤꯗ꯭ꯔꯣ
ꯀꯩꯅꯣ ꯃꯣꯏ ꯅꯍꯥꯟꯒꯤꯗꯨꯗꯤ ꯏꯁꯤꯡ ꯌꯥꯝ ꯆꯥꯎꯍꯧꯋꯤꯗꯅꯀꯣ ꯏꯁꯤꯡ ꯆꯥꯎꯕꯗꯨꯗ ꯑꯃꯨꯛ ꯑꯩꯅ ꯐꯥꯕ ꯌꯥꯝꯅ ꯉꯝꯃꯣꯏꯗ꯭ꯔꯅ ꯈꯟꯕ ꯑꯗꯩ ꯄꯨꯈ꯭ꯔꯤꯗꯨꯁꯨ ꯆꯥꯎꯕꯅꯤꯅꯀꯣ ꯑꯗꯒꯤ ꯀꯩꯅꯣ ꯇꯧꯗꯦꯗꯅ ꯍꯥꯟꯅꯁꯨ ꯃꯣꯏꯅꯁꯨ ꯑꯃꯨꯛ ꯂꯣꯏ ꯐꯥꯗꯣꯛ ꯉꯛꯄ ꯄꯣꯠ ꯑꯣꯏꯕꯅꯤꯅ ꯑꯃꯨꯛ ꯂꯩꯔꯝꯗ꯭ꯔꯒꯗꯤ ꯆꯠꯂꯨꯔꯒ ꯑꯃꯨꯛ ꯑꯩꯈꯣꯏ ꯄꯥꯡꯒꯜ ꯋꯥꯔꯒ ꯇꯣꯛꯀꯗ꯭ꯔꯥ ꯍꯥꯏꯅ ꯈꯜꯂꯒ ꯇꯟꯕ ꯑꯗꯒꯤ ꯑꯩꯈꯣꯏ ꯃꯁꯦꯟ ꯄꯨꯜꯂꯒ ꯑꯩꯈꯣꯏ ꯌꯥꯌꯥꯒ ꯂꯥꯡꯉꯒ ꯅꯨꯡꯉꯥꯏꯕꯒꯤ ꯐꯥꯕꯗꯨꯁꯨ ꯑꯃꯨꯛ ꯄꯥꯝꯕ ꯇꯧꯔꯤꯁꯦ
ꯎꯝ ꯑꯗꯨꯗꯅꯦ ꯅꯍꯥꯟ ꯅꯣꯡꯃꯁꯨ ꯑꯩꯈꯣꯏꯒꯤ ꯉꯥ ꯐꯥꯅꯤꯅ ꯑꯩꯈꯣꯏ ꯗꯥꯆꯧ ꯇꯧꯔꯒ ꯍꯥꯏꯅꯔꯝꯕꯗꯨꯗ ꯗꯥꯆꯧꯅꯒ ꯐꯣꯟ ꯇꯧꯔꯛꯑꯒ ꯃꯥꯅꯕꯨ ꯁꯥꯎꯕ ꯁꯥꯎꯔꯛꯑꯦ ꯍꯥꯏꯕꯗꯤ ꯉꯥ ꯐꯥꯅꯤꯅ ꯍꯥꯏꯅꯔꯝꯃꯒ ꯂꯥꯛꯇ꯭ꯔꯦ ꯈꯣꯠꯇ꯭ꯔꯦ ꯑꯗꯨ ꯇꯧꯗ꯭ꯔꯦ ꯃꯔꯣꯟꯁꯨ ꯍꯥꯏꯔꯛꯇ꯭ꯔꯦꯅ ꯑꯩꯅ ꯐꯥꯗ꯭ꯔꯦꯅ ꯣꯏꯅ ꯑꯣꯏꯅꯝꯁꯨ ꯅꯝꯗ꯭ꯔꯕ ꯍꯥꯏꯇꯥꯔꯦ ꯇꯥꯇꯣꯟ ꯅꯪꯉꯣꯟꯗꯁꯨ ꯇꯧꯔꯛꯑꯝꯕ꯭ꯔꯣ ꯃꯥꯅ ꯐꯣꯟ
ꯑꯩꯉꯣꯟꯗ ꯍꯪꯉꯨ ꯍꯥꯏꯗꯅ ꯑ ꯆꯧꯗꯣꯝꯇ ꯍꯪꯉꯨ ꯍꯣꯔꯦꯟ ꯅꯨꯡꯗꯥꯡꯗꯣ ꯀꯃꯥꯏꯅ ꯇꯧꯁꯤꯒꯦ ꯉꯥ ꯐꯥꯕꯒꯤꯗꯣꯅ ꯍꯥꯏꯗꯅ ꯑꯗ ꯑꯩꯁꯨꯦ ꯐꯣꯟꯁꯦ ꯇꯧꯁꯤꯦ ꯊꯟꯕꯁꯦ ꯑꯩꯁꯨ ꯇꯜꯂꯦ ꯍꯥꯏꯕ ꯑꯩꯁꯨ ꯏꯀꯥꯏꯔꯕ ꯇꯜꯂꯦ ꯍꯥꯏꯔꯛꯑꯒꯗꯤ ꯑꯩꯁꯨ ꯑꯃꯨꯛ ꯕꯤꯠ ꯂꯩꯇ꯭ꯔꯕ ꯑꯗꯨꯒꯤ ꯃꯊꯛꯇ ꯅꯨꯡꯗꯥꯡꯗꯣ ꯑꯩꯒꯤꯁꯤ ꯌꯨꯝꯗ ꯀꯩꯅꯣꯝꯃ ꯊꯕꯛ ꯑꯃ ꯀꯟꯅ ꯇꯧꯕꯅꯤꯅꯦ ꯀꯥꯎꯈ꯭ꯔꯦꯅꯦ ꯑꯗꯨꯒꯤ ꯆꯤꯟꯕꯒ ꯀꯩꯒ ꯍꯣꯏ ꯅꯣꯏꯅ ꯍꯥꯏꯔꯛꯑꯒꯕꯨꯗꯤ ꯅꯝꯗꯅ ꯑꯩ ꯆꯠꯄꯗꯤ ꯆꯠꯀꯅꯦꯕ ꯑꯗꯨ ꯑꯣꯏꯔꯒꯁꯨ ꯊꯕꯛꯇꯨ ꯌꯥꯝꯕꯗꯨꯗ ꯑꯩꯅꯁꯨ ꯑꯃꯨꯛ ꯑꯩꯁꯨ ꯍꯥꯏꯔꯨꯔꯒꯦꯗ ꯅꯪꯉꯣꯟꯗ ꯄꯥꯎ ꯐꯥꯎꯅꯔꯒ ꯑꯗꯨꯝ ꯇꯣꯛꯑꯒꯦꯗꯅ ꯈꯜꯂꯒ ꯑꯩꯁꯨ ꯑꯗꯨꯝ ꯇꯣꯛꯑꯕ ꯑꯗꯩ ꯃꯥꯁꯨ ꯀꯩꯒꯨꯝꯕ ꯃꯥꯁꯨ ꯆꯠꯅꯤꯡꯉꯤ ꯆꯤꯡꯅꯤꯡꯉꯤ ꯍꯥꯏꯕꯒꯤ ꯎ ꯋꯥꯈꯜꯗꯣ ꯃꯉꯣꯟꯗ ꯂꯩꯔꯒꯁꯨ ꯃꯥꯁꯦꯝ ꯑꯩꯉꯣꯟꯗꯝꯧꯔꯛꯄ ꯌꯥꯏꯗꯅ ꯈꯜꯂ ꯑꯩꯁꯨ ꯇꯧ ꯊꯣꯛꯣꯛꯑꯕ
ꯃꯥꯅꯦ ꯑꯗꯨꯃꯥꯏꯅ ꯑꯩꯁꯨ ꯈꯜꯂꯤꯅꯦ ꯑꯗꯣ ꯃꯥꯁꯨ ꯑꯗꯨꯃꯥꯏꯅ ꯍꯣꯏ ꯍꯥꯏꯔꯛꯄ ꯃꯥꯅꯕꯨꯗꯤ ꯑꯩꯈꯣꯏꯅ ꯍꯥꯏꯔꯛꯄꯕꯨꯥꯎꯗꯤ ꯉꯥꯏꯔꯝꯕ ꯌꯥꯏ ꯑꯗꯨꯗ ꯁ ꯃꯥꯅꯁꯨ ꯈꯤꯇꯪ ꯑꯃꯨꯛ ꯍꯥꯏꯖꯤꯜꯂꯛꯑꯒꯗꯤ ꯄꯣꯠꯇꯣ ꯁꯨꯝ ꯈꯤꯇꯪ ꯂꯨꯝꯅ ꯂꯧꯔꯒ ꯃꯥ ꯑꯦ ꯃꯥꯁꯨ ꯐꯥꯅꯤꯡꯕ ꯃꯥꯜꯂꯦꯒ ꯈꯜꯂꯒ ꯑꯩꯈꯣꯏꯁꯨ ꯏꯟꯇꯔꯦꯁ ꯂꯣꯏ ꯂꯩꯒ ꯁꯨꯝ ꯕꯤꯠ ꯂꯩꯗꯅ
ꯑꯗꯨꯅꯤ ꯑꯗꯨꯅꯤ ꯑꯗꯨꯅꯤ ꯅꯨꯃꯤꯠꯇꯨꯗꯕꯨꯗꯤ ꯐꯖꯅ ꯍꯥꯏꯅꯈ꯭ꯔꯦ ꯍꯌꯦꯡꯗꯤ ꯁꯨꯡꯁꯣꯏ ꯁꯣꯏꯗꯅ ꯐꯥꯔꯁꯦ ꯍꯥꯏꯔꯦ ꯅꯣꯡꯉꯥꯜꯂꯒꯗꯤ ꯄꯥꯎ ꯐꯥꯎꯅꯗ꯭ꯔꯦ ꯏꯕꯥꯅꯤ ꯈꯛꯇꯪ ꯐꯥꯎꯅꯔꯦ ꯑꯗꯒꯤ ꯑꯩꯁꯨ ꯅꯨꯃꯤꯠꯇ ꯑꯃꯨꯛ ꯊꯕꯛꯇꯨ ꯑꯃꯨꯛ ꯃꯌꯥꯝ ꯑꯃ ꯂꯩꯕꯗꯨꯗꯅꯦ ꯃꯣꯏꯅꯁꯨ ꯍꯥꯏꯔꯛꯇ꯭ꯔꯕꯅꯤꯅ ꯇꯣꯛꯑꯒꯦꯗꯅ ꯈꯜꯂꯒ ꯀꯩꯒꯨꯝꯕ ꯍꯥꯏꯔꯛꯑꯝꯃꯒꯗꯤꯅꯦ ꯑꯩ ꯊꯕꯛꯁꯤꯡꯗꯣ ꯑꯗꯨꯝ ꯑꯩ ꯌꯥꯅ ꯌꯥꯅꯕ ꯁꯤꯟꯗꯣꯛ ꯁꯤꯖꯤꯟ ꯇꯧꯅꯔꯒ ꯑꯗꯨꯝ ꯊꯣꯛꯄꯗꯤ ꯊꯣꯛꯂꯛꯀꯅꯤꯗ ꯑꯗꯨꯕꯨꯗꯤ ꯍꯥꯏꯅꯒꯤꯈꯤꯕ ꯋꯥꯅꯤꯅ ꯑꯗꯨꯗ ꯃꯥꯁꯨ ꯇꯜꯂꯕ ꯈꯪꯗꯦ ꯀꯩꯝ ꯍꯥꯏꯔꯛꯇꯕꯗꯨꯗ ꯑꯩꯁꯨ ꯄꯣꯛꯑꯒꯦꯅ ꯑꯗꯨꯝ ꯈꯜꯂꯕ
ꯑꯣ ꯃꯆꯥ ꯊꯤꯟꯗꯣꯛ ꯊꯤꯟꯖꯤꯟꯕꯨꯗꯤ ꯂꯩ ꯑꯗꯨ ꯄꯨꯡ꯫ ꯅꯤꯄꯥꯟ ꯁ꯭ꯋꯥꯏꯗꯩ ꯀꯣꯝꯃꯦ ꯍꯥꯏꯔꯝꯝꯕꯅꯤ ꯑꯗꯩꯗꯤ ꯄꯥꯎ ꯐꯥꯎꯅꯗ꯭ꯔꯦ ꯑꯗꯣ ꯑꯁ ꯅꯍꯥꯟ ꯅꯣꯏ ꯏꯃꯥ ꯏꯕꯦꯜꯁꯤꯡꯅ ꯐꯥꯍꯧꯕ ꯉꯥꯁꯤꯡꯗꯨꯗꯤ ꯄꯨꯔꯥ ꯃꯄꯤ ꯐꯥꯔꯦꯕ ꯃꯨꯀꯥ ꯉꯥꯒꯗꯣ ꯑꯗꯣ ꯑꯗꯨ ꯎꯔꯒ ꯑꯃꯨꯛꯁꯨ ꯐꯥꯅꯤꯡꯉꯦ ꯑꯗꯨꯒ ꯃꯌꯦꯡꯕꯨꯗꯤ ꯍꯟꯊꯔꯣꯏꯀꯣ ꯍꯧꯖꯤꯛ ꯄꯅ ꯄꯨꯈ꯭ꯔꯤ ꯆꯧꯗꯣ ꯏꯁꯤꯡ ꯌꯥꯝ ꯆꯥꯎꯔꯤꯕꯅꯤ꯫ ꯑꯗꯣ ꯑꯩꯅ ꯈꯜꯂꯤꯁꯤꯅ ꯆꯦꯡꯀꯨꯞꯇꯣ꯫ ꯑꯃꯨꯛ ꯍꯥꯞꯄꯒꯗꯤ ꯑꯃꯨꯛ ꯐꯥꯕꯒꯤ ꯌꯥꯕꯒꯤ ꯈꯨꯗꯣꯡꯆꯥꯕ ꯑꯃꯁꯨ ꯂꯩ ꯆꯦꯡꯒꯨꯞꯁꯦ ꯊꯥꯗꯕ ꯑꯃ ꯅꯠꯇ꯭ꯔꯒꯅ ꯑꯩꯈꯣꯏꯒꯤ ꯏꯟꯒꯤ ꯀ꯭ꯔꯣꯁꯤꯡ ꯋꯥ ꯄꯔꯤꯡꯒꯤ ꯀ꯭ꯔꯣꯁꯤꯡꯗꯨ ꯂꯪ ꯑꯃ ꯇꯞꯅ ꯊꯥꯗꯔ ꯃꯥꯏꯌꯣꯡ ꯑꯃꫭꯏꯅ ꯄꯨꯜꯂꯒ ꯊꯝꯕ ꯑꯗꯨꯁꯨ ꯌꯥꯔꯣꯏꯗ꯭ꯔꫭ꯫
ꯑꯗꯨꯃꯥꯏꯅꯗꯤ ꯇꯧꯗꯤ ꯇꯧꯗꯦ ꯑꯗꯨꯕꯨ ꯇꯧꯔ ꯇꯧꯕꯕꯨꯗꯤ ꯌꯥꯅꯤ ꯀꯩꯗꯧꯕ ꯌꯥꯔꯣꯏꯗꯨꯅ ꯆꯤꯡꯀꯨꯞ ꯊꯥꯔꯒꯗꯤ ꯉꯥ ꯆꯪꯉꯛꯇꯣꯏꯅꯤꯗꯅ ꯉꯥ ꯃꯆꯤꯟꯖꯥꯛꯅꯤꯅ ꯑꯗꯨꯃꯥꯏꯅ ꯇꯧꯕꯅ ꯑꯃꯨꯛ ꯍꯦꯟꯅ ꯐꯥꯕ ꯐꯥꯅꯤ ꯅꯪꯒꯤ ꯋꯥꯈꯜꯗꯕꯨ ꯌꯥꯎ ꯌꯥꯏ
ꯍꯥꯏꯕꯗꯤ ꯍꯨꯖꯤꯛꯀꯤꯅꯦ ꯑꯈꯣꯏꯒꯤ ꯏꯟꯗꯣ ꯍꯣꯏ ꯏꯟꯗꯣ ꯄꯨꯔꯥ ꯃꯥꯒꯤ ꯔꯥꯎꯟ ꯑꯈꯣꯏꯒꯤ ꯄꯧꯔꯥ ꯍꯥꯞꯄꯒꯤ ꯃꯇꯣꯟ ꯆꯩ ꯀꯩꯅꯣꯗꯣ ꯑꯈꯣꯏꯒꯤ ꯂꯪ ꯆꯤꯡꯕꯝꯒꯤ ꯑꯃ ꯂꯩꯕꯗꫭ ꯑꯗꯨꯒꯤ ꯑꯗꯩ ꯄꯤꯛꯅ ꯊꯥꯗꯔꯛꯑꯦꯗꯅ ꯃꯥꯏ ꯃꯔꯛꯇꯨꯗ ꯑꯗꯨꯒ ꯐꯤꯁꯦ ꯈꯤꯇꯪ ꯊꯥꯔꯞꯅ ꯌꯥꯝ ꯄꯥꯕꯁꯨ ꯅꯠꯇꯕ꯫ ꯑꯗꯨꯗ꯫ ꯆꯪꯒꯨꯝꯗꫭ ꯌꯣꯞꯄ ꯀꯥꯟꯗ ꯏꯁꯤꯡ ꯆꯣꯠꯂꯝꯅꯤ ꯈꯔꯒꯗꯤ ꯆꯣꯠꯊꯣꯛꯅꯤꯗꯅ ꯑꯗꯨꯏ ꯃꯆꯨꯝꯗꯨꯅ ꯊꯣꯛꯂꯛꯄ ꯃꯥꯒꯤ ꯑꯩꯈꯣꯏꯒꯤ ꯊꯝꯕꯁꯦ ꯑꯗꯨꯗꯩ ꯇꯥꯔꯛꯄ ꯃꯔꯤ ꯊꯝꯃꯛꯄꯁꯤꯅꯅꯦ ꯑꯈꯣꯏꯒꯤ ꯀꯩꯅꯣ ꯏꯟꯗꯣ ꯗꯥꯏꯔꯦꯛ ꯏꯟ ꯃꯅꯨꯡꯒꯤ ꯏꯟ ꯃꯄꯥꯛꯇꯣ ꯑꯗꯨ ꯌꯧꯅꯕ ꯃꯑꯣꯡꯗ ꯂꯦꯚꯦꯜ ꯑꯃ ꯁꯥꯡꯅ ꯁꯦꯝꯃꯦꯗꯅ ꯄꯤꯛꯅ ꯃꯥꯌꯣꯝ ꯑꯃ ꯇꯧꯔ ꯑꯗꯨꯁꯨ ꯌꯥꯔꯅꯤ ꯈꯜꯂꯦ꯫꯫
ꯌꯥꯅꯤ ꯌꯥꯅꯤ꯫
ꯑꯗꯨꯏꯗꯤ ꯑꯇꯣꯞꯄꯗꯁꯨ ꯆꯠꯈꯤꯗ꯭ꯔꯦꯗꯅ ꯀꯃꯦꯟꯗ ꯃꯆꯤꯟ ꯃꯆꯤꯟꯖꯒꯇꫭ꯫
ꯑꯣ ꯐꯔꯦ ꯐꯔꯦ ꯅꯪ꯫ ꯀꯩꯀꯩ ꯇꯧꯗꯨ ꯂꯩꯒꯦ ꯇꯧꯊꯣꯛꯆꯔꫭ꯫
ꯍꯣꯏ ꯍꯣꯏ ꯑꯩꯁꯨ ꯀꯩꯅꯣ ꯇꯧꯒꯦ ꯑꯈꯣꯏ ꯃꯥꯁꯨ ꯍꯧꯖꯤꯛ ꯍꯜꯂꯛꯈ꯭ꯔ ꯃꯥꯜꯂꯦ ꯑꯗꯣ ꯑꯝꯇ ꯃꯅꯥꯛꯇ ꯑꯃꯇ ꯆꯠꯂꯨꯒꯦ ꯀꯩꯀꯩ ꯂꯩꯔꯛꯄꯅꯣ ꯌꯦꯡꯉꯨꯒꯦ꯫ ꯑꯗꯒꯤ ꯑꯥ ꯉꯁꯥꯏ ꯍꯧꯖꯤꯛ ꯅꯣꯡ ꯉꯁꯥꯏ ꯉꯥꯏꯍꯥꯛꯀꯤ ꯃꯥꯡꯗ ꯆꯨꯈꯤꯕꯩꯗꫭ ꯑꯩꯅ ꯐꯤꯔꯣꯜ ꯈꯔꯁꯨ ꯂꯧꯁꯤꯜꯂꯝꯃꯅꯦ ꯅꯨꯡꯁꯥ ꯀꯥꯕꯛ ꯀꯥ ꯁꯨꯝ ꯇꯥꯛꯂꯛꯑꯒ ꯇꯧꯕꯁꯤ꯫ ꯖꯅꯦ꯫ ꯇ ꯐꯧ꯫ ꯍꯧꯒꯤꯒꯦ꯫
ꯑꯣ ꯐꯔꯦ ꯐꯔꯦ ꯊꯝꯃꯦꯀꯣ ꯑꯗꯨꯗꯤ꯫
ꯎꯝ ꯍꯣꯏ ꯍꯣꯏ꯫